ꯌꯥꯝ ꯊꯨꯕ꯭ꯔꯥ
ꯑꯩ ꯇꯨꯝꯒꯦ ꯍꯥꯏꯔꯒ ꯀꯩꯅꯣꯅꯦ ꯍꯦꯛ ꯊꯥꯕ ꯂꯣꯏꯕꯒ
ꯀꯩꯅꯣꯅꯦ ꯍꯧꯖꯤꯛ ꯇꯨꯝꯕ ꯃꯇꯝꯔꯣ ꯅꯪ ꯅꯨꯡꯁꯥ ꯀꯜꯂꯀꯥꯟꯗ ꯇꯨꯝꯕ ꯅꯨꯡꯉꯥꯏꯒꯗ꯭ꯔꯕ
ꯑꯁ ꯅꯪ ꯊꯖꯥꯂꯛꯀꯅꯦ
ꯅꯪ ꯀꯥꯏꯅ ꯀꯩꯅꯣ ꯌꯥꯝ
ꯁꯥꯔ ꯁꯥꯅ ꯁꯥꯕꯅꯦ ꯅꯪ ꯅꯃꯥꯏꯗ ꯀꯤꯟ ꯊꯤꯜꯂꯨꯔꯅꯪ
ꯑꯦ ꯅꯥꯕꯤꯔꯣꯏꯅꯦ ꯅꯣꯏꯒꯤ ꯑꯗꯣ ꯃꯥꯗꯣ ꯀꯩꯅꯣ ꯇꯧꯕꯅꯦ ꯅꯥ ꯀꯔꯤꯑꯦꯕ ꯅꯣꯏ ꯗꯥꯛꯇꯔꯒꯤꯗꯣ ꯅꯌꯥꯝꯕꯗꯣ
ꯀꯔꯝꯕꯅꯣ ꯏꯌꯥꯝꯕꯝ
ꯑꯃꯨꯛꯀ ꯊꯥꯔꯒꯗꯤ ꯐꯥꯎꯔꯅꯦꯕ ꯃꯥꯗꯣ ꯃꯥꯅ ꯊꯥꯗꯕꯒꯤꯅꯦꯕ ꯍꯣꯏ
ꯍꯣꯏ
ꯃꯥ ꯊꯥꯕꯗꯣ ꯑꯅꯤ ꯈꯛꯇꯪꯅꯦꯕ ꯊꯥꯔꯤꯗꯣ ꯑꯅꯤ ꯑꯅꯤꯔꯥ
ꯎꯝ ꯑꯅꯤ
ꯑꯗꯨ ꯊꯥꯔꯗꯤ ꯁꯣꯏꯗꯅ ꯐꯥꯎꯒꯅꯤ ꯃꯥ
ꯑꯣ
ꯃꯥ ꯀꯣꯆꯤꯡ ꯂꯧꯕꯗꯒꯤ ꯑꯁ ꯉꯛꯑꯦꯍꯦ ꯃꯥ ꯁꯥꯏꯟꯁꯁꯤꯗꯤ ꯑꯩ ꯀꯣꯂꯦꯖ ꯇꯝꯃꯤꯟꯅꯕꯗ ꯏꯕꯥꯟꯅꯤ ꯑꯗꯨꯝ ꯃꯥꯟꯅꯩꯌꯦꯕ ꯏꯁꯇ꯭ꯔꯤꯝꯗꯣ ꯑꯣꯅꯔꯁꯗꯣ
ꯑ
ꯃꯥ ꯂꯥꯏꯔꯤꯛ ꯁꯨꯡꯄꯥ ꯄꯥꯔꯔꯣꯏ ꯒ꯭ꯔꯦꯖ꯭ꯋꯦꯠꯀꯤ ꯂꯥꯏꯔꯤꯛꯇꯣ ꯀ꯭ꯂꯥꯁ ꯏꯂꯚꯦꯟ ꯇꯨꯌꯦꯞꯀꯤ ꯅꯩꯔꯛꯄꯅꯤꯅ ꯀꯣꯆꯤꯡꯒꯤ ꯑꯦꯛꯖꯥꯝꯗꯗꯤ ꯂꯣꯏ ꯑꯗꯨꯝ ꯈꯨꯝꯃꯦ ꯃꯥꯅ ꯑꯩꯅ ꯑꯗꯨꯝ ꯁꯤꯜꯂꯤꯅꯦ
ꯇꯥꯝ ꯍꯪꯕꯅꯦ ꯍꯣꯏ
ꯑ ꯃꯥꯅ ꯁꯣꯔ ꯃꯥꯅ ꯑ ꯁꯣꯜꯂꯤꯁꯦ ꯀꯩꯩꯅꯣꯗꯅꯦꯕ ꯀꯔꯤ ꯁꯞꯖꯦꯛꯅꯣ ꯑꯩꯈꯣꯏꯒꯤꯗꯣ ꯖꯨꯂꯣꯖꯤꯗꯅꯦꯕꯀꯣ
ꯑꯣ
ꯑꯗꯨꯒ ꯀꯔꯤ ꯍꯥꯏ ꯒ꯭ꯔꯦꯖ꯭ꯋꯦꯠꯀꯤ ꯁꯞꯖꯦꯛꯁꯤꯡ ꯂꯣꯏ ꯀꯥꯎꯒ꯭ꯔꯦꯅꯦ ꯐꯖꯅ ꯇꯝꯗꯕꯅꯤ ꯑꯁ ꯉꯛꯏꯍꯦ ꯃꯥꯗꯣ ꯂꯥꯏꯔꯤꯛꯇꯤ ꯌꯥꯝ ꯂꯤꯡꯉꯝꯕꯅꯦ ꯑꯃꯨꯛꯀ ꯀꯣꯆꯤꯡ ꯆꯠꯇ꯭ꯔꯁꯨ ꯃꯥ ꯄ꯭ꯔꯤꯄꯤꯌꯔ ꯇꯧꯔꯒ ꯊꯥꯔꯗꯤ ꯊꯣꯛ ꯐꯥꯎꯔ ꯌꯥꯔꯝꯅꯦ
ꯃꯥ ꯀꯩꯅꯣ ꯇꯧꯕ꯭ꯔꯣ ꯑꯅꯤꯔꯛ ꯀꯣꯆꯤꯡ ꯂꯧꯋꯤꯀꯣ ꯃꯥꯗꯣ
ꯍꯣꯏ ꯑꯅꯤꯔꯛ ꯑꯅꯤꯔꯛ ꯂꯧꯕꯒꯨꯝ ꯇꯧꯋꯦ
ꯑꯗꯣ ꯃꯥꯗꯣ ꯈꯪꯕ꯭ꯔ ꯑ ꯑꯔꯣꯏꯕꯗ ꯊꯥꯕꯗꯣ ꯑꯗꯨꯗꯤ ꯀꯩꯅꯣ ꯇꯧꯕ ꯌꯥꯕꯅꯦꯕ ꯃꯥꯗꯣ ꯍꯥꯏꯗꯤ ꯎꯝ ꯕꯤ ꯗꯤ ꯑꯦꯁ ꯀꯨꯝꯕ ꯈꯛꯇ ꯑꯣꯏꯔꯁꯨꯀꯣ ꯊꯥꯖꯟꯕ ꯌꯥꯕꯅꯦ ꯃꯥꯅ ꯕꯦꯛꯇ
ꯑꯦ ꯃꯥꯅ
ꯕꯦꯇꯅꯔꯤꯒꯤ ꯇꯧꯒꯤꯕꯅꯦꯕ
ꯎꯝ ꯑꯃ ꯅꯌꯥꯝꯕ ꯍꯧꯖꯤꯛ ꯗꯥꯛꯇꯔ ꯑꯣꯏꯕꯗꯣ ꯑꯣꯏꯔꯦꯅ ꯃꯥ ꯇꯧꯗꯞꯅꯦꯕ
ꯆꯍꯤꯗꯣ ꯄꯥꯝꯃꯨꯏꯀꯣ
ꯎꯝ ꯑꯗꯨꯒ ꯍꯧꯖꯤꯛ ꯁꯤꯕꯥꯏ ꯆꯠꯈꯤꯕꯗꯨꯁꯨ ꯀꯩꯅꯣ ꯌꯥꯕꯅꯦ ꯃꯥ ꯂꯥꯏꯔꯤꯛ ꯏ ꯑꯗꯨꯝ ꯌꯥꯝ ꯍꯩꯌꯦꯕꯀꯣ ꯁꯤꯕꯥꯏ ꯑꯦꯁꯥꯏꯒꯤꯔ ꯁꯤ ꯄꯤ ꯑꯣꯗꫭ ꯑꯗꯨꯝ ꯊꯥꯖꯟꯕ ꯌꯥꯕꯅꯦ
ꯁꯤ ꯄꯤ ꯑꯣꯒꯤꯁꯨ ꯑꯃꯨꯛ ꯈꯜꯂꯒ ꯃꯥꯅ ꯐꯤꯖꯤꯀꯦꯜꯗ ꯉꯝꯗꯕꯒꯤꯅꯤꯀꯣ
ꯉꯝꯗꯦ ꯑꯗꯨ ꯃꯇꯝꯗ ꯑꯩꯈꯣꯏ ꯈꯨꯟꯒꯤ ꯃꯥꯔꯛ ꯀꯠꯑꯣꯞꯇꯣ ꯅꯥꯏꯠ ꯑꯥꯏꯠꯇꯤ ꯊ꯭ꯔꯤꯅꯦꯕꯀꯣ ꯑ ꯑꯈꯣꯏ ꯈꯨꯟꯒꯤꯗꯣ ꯅꯥꯏꯟꯇꯤ ꯅꯥꯏꯟꯇꯤ ꯐꯣꯔ ꯂꯧꯋꯦꯕ ꯑꯦ ꯅꯥꯏꯟꯇꯤ ꯇꯨꯅꯦ
ꯑꯣ ꯑꯗꯨꯃ ꯑꯗꯨ ꯃꯇꯝꯗꯣ ꯅꯣꯏ ꯈꯨꯟꯗꯁꯨ ꯑꯃ ꯈꯟꯕ꯭ꯔꯣ
ꯈꯜꯂꯦ
ꯑꯣ
ꯈꯜꯂꯦ ꯃꯃꯥꯡ ꯆꯍꯤꯗ ꯐꯥꯏꯅꯦꯜ ꯇꯧꯈꯤꯕꯅꯦꯕ ꯑꯗꯨꯗ ꯐꯥꯏꯅꯦꯜꯗ ꯌꯥꯎꯗ꯭ꯔꯕ ꯃꯥꯛ ꯇꯔꯨꯛ ꯋꯥꯠꯄꯒꯤꯅꯦ ꯃꯨꯛ ꯊꯥꯥꯏꯌꯦꯕꯀꯣ ꯑꯗꯨꯁꯨ ꯇ꯭ꯔꯥꯏ ꯇꯧꯁꯟꯕ ꯌꯥꯕꯅꯦ ꯃꯥ ꯃꯦꯁꯇꯤ ꯌꯥꯝ ꯂꯤꯡꯉꯦ ꯃꯥ ꯀꯣꯆꯤꯡꯁꯦ ꯑꯅꯤꯔꯛ ꯑꯍꯨꯝꯂꯛ ꯔꯧ ꯂꯧꯔꯗꯤ ꯂꯥꯏꯔꯤꯛ ꯌꯥꯔꯅꯤ ꯑꯦꯛꯖꯥꯝꯒꯤꯗꯤ
ꯍꯣꯏ ꯅꯨꯡꯁꯨ ꯅꯨꯡꯉꯥꯏꯔꯅꯤꯀꯣ ꯑꯦ ꯀꯩꯅꯣ ꯃꯊꯪ ꯊꯥꯁꯦ
ꯑꯥ
ꯃꯊꯪ ꯊꯥꯁꯦ ꯑꯦꯁ ꯑꯦꯁ ꯁꯤꯒꯤ ꯀꯩ ꯑꯦꯛꯖꯥꯝ ꯂꯩꯒꯦ
ꯃꯊꯪ ꯊꯥꯗ ꯑꯦꯁ ꯑꯦꯛꯖꯥꯝꯁꯦ ꯂꯩꯇꯦꯗ ꯑꯦꯝ ꯇꯤ ꯑꯦꯁꯇ ꯂꯩꯗꯧ ꯃꯥꯂꯦ ꯑꯦ ꯑꯦꯝ ꯇꯤ ꯑꯦꯁ ꯂꯩꯇꯦ ꯇꯥ ꯀꯩꯅꯣꯅꯦ ꯂꯩꯇꯦ ꯃꯊꯪ ꯊꯥꯗ ꯂꯩꯕ ꯍꯥꯏꯁꯦ ꯔꯦꯜꯋꯦꯒꯤꯗꯤ ꯂꯩꯌꯦ ꯔꯦꯜꯋꯦ ꯍꯧꯖꯤꯛ ꯎꯝ ꯑꯦꯟ ꯇꯤ ꯄꯤ ꯁꯤ ꯒ꯭ꯔꯦꯖꯨꯋꯦꯠ ꯂꯦꯚꯦꯜꯗꯣ ꯑꯗꯨ ꯇꯥꯏꯞ ꯇꯨ ꯑꯦꯛꯖꯥꯝ ꯇꯧꯔꯦꯕꯀꯣ ꯑꯗ ꯑꯗꯨꯗ ꯁꯇꯦꯠ ꯃꯉꯥꯗꯒꯤꯅ ꯒ꯭ꯔꯨꯞ ꯗꯤꯒꯤꯗꯣ ꯑꯃꯨ ꯍꯧꯔꯅꯦ ꯑꯗꯨꯒ ꯑꯦꯁ ꯑꯦꯁ ꯁꯤꯒꯤꯗꯤ ꯁꯞꯇꯦꯝꯕꯔ ꯑꯣꯛꯇꯣꯕꯔ ꯅꯕꯦꯝꯕꯔ ꯑꯗ꯭ꯋꯥꯏꯗ ꯑꯦꯛꯖꯥꯝ ꯂꯣꯏ ꯇꯧꯈ꯭ꯔꯅꯤ ꯁꯤ ꯖꯤ ꯂꯦꯜꯁꯨ ꯐꯣꯝ ꯊꯥꯖꯤꯟꯈ꯭ꯔꯦ ꯑꯗꯣ ꯏꯍꯥꯟ ꯍꯥꯟꯅ ꯇꯧꯗꯧ ꯃꯥꯜꯂꯦ ꯅꯪꯁꯨ ꯊꯥꯒꯦ ꯍꯥꯏꯕꯅꯦꯀꯣ ꯑꯦꯝ ꯇꯤ ꯑꯦꯁꯀꯗꯣ
ꯀꯔꯝ ꯀꯥꯟꯗꯅꯣ ꯑꯗꯨꯗꯣ
ꯑꯗꯨ ꯍꯥꯏꯗꯣꯛꯇ꯭ꯔꯤ ꯐꯣꯝꯗꯣ ꯍꯥꯏꯗꯣꯛꯑꯀꯥꯟꯗ ꯍꯥꯏꯔꯛꯀꯦ ꯇꯨꯋꯦꯞ ꯂꯦꯚꯦꯜꯕꯨꯁꯨ ꯌꯥꯏ ꯑꯗꯨꯒ ꯁꯂꯦꯛꯁꯟ ꯄꯣꯁꯀꯤꯁꯨ
ꯑꯩꯗꯤ ꯁꯨꯝ ꯈꯪꯗꯦ ꯀꯃꯥꯏ ꯀꯃꯥꯏ ꯇꯧꯒꯦ ꯍꯥꯏꯕꯗꯣ ꯌꯦꯡꯅꯤꯡꯕ ꯈꯠ ꯇꯅꯦꯗ ꯑꯣ ꯈꯟꯅꯕ ꯅꯠꯇꯦꯕ
ꯎꯝ ꯌꯦꯡꯉꯣ ꯌꯦꯡꯉꯣ ꯗꯣ ꯃꯑꯣꯡꯗꯣ ꯀꯝꯄ꯭ꯌꯨꯇꯔ ꯅꯣꯏꯒꯤꯁꯨ ꯀꯝꯄ꯭ꯌꯨꯇꯔ ꯇꯧꯕ ꯌꯥꯏ ꯍꯥꯏꯔꯗꯨꯗꯤ
ꯑꯩꯗꯤ ꯀꯝꯄ꯭ꯌꯨꯇꯔꯁꯨ ꯑꯝꯇ ꯍꯩꯇꯦ
ꯑꯗꯨꯒꯤ ꯑꯥ ꯆꯠꯂꯗꯤ ꯗꯨꯝ ꯍꯩꯒꯅꯦ
ꯃꯣꯏꯅ ꯍꯥꯏꯔꯛꯀꯗ꯭ꯔꯣ
ꯎꯝ ꯎꯝ ꯅꯣꯏꯒꯤ ꯀꯩꯅꯣ ꯃꯣꯕꯥꯏꯜ ꯑꯦꯞꯁꯇꯒ ꯇꯧꯕ ꯌꯥꯌꯦꯕꯀꯣ ꯄꯥꯏꯅꯗ꯭ꯔꯣ ꯑꯦꯞꯁ ꯇꯦꯁ ꯅꯠꯇꯦ ꯇꯦꯖꯕꯨꯛ ꯃꯣꯛ ꯇꯦꯁꯒꯤ
ꯑꯣ
ꯇꯦꯁꯕꯨꯛ ꯑꯦꯞꯁ ꯑꯃꯥ ꯂꯩꯕꯅꯦ ꯅꯣꯏꯒꯤꯁꯨ ꯂꯩꯔꯝ ꯂꯩꯔꯝꯒꯅꯤ ꯅꯤꯠꯀꯤꯁꯨ ꯂꯩꯕꯅꯦ
ꯑꯣ
ꯐꯝ ꯃꯃꯥꯡꯒꯤ ꯄ꯭ꯔꯤꯚꯤꯌꯁ ꯀꯣꯏꯁꯟ ꯃꯌꯥꯝ ꯂꯩꯔꯅꯦꯕꯀꯣ ꯇꯨ ꯊꯥꯎꯖꯟ ꯍꯟꯗꯛ ꯅꯣꯏ ꯊꯥꯈꯤꯕꯗꯨꯁꯨ ꯂꯩꯔꯅꯤ ꯁꯤꯐ ꯃꯥꯒꯤ ꯄꯦꯄꯔ ꯄꯦꯄꯔꯒꯤꯀꯣ
ꯑꯣ ꯅꯪ ꯍꯥꯏꯕꯁꯤꯗꯤ ꯇꯦꯛꯁꯕꯨꯛꯀꯤ ꯑꯦꯞꯁꯇꯨꯔꯣ
ꯑꯥꯎ
ꯑꯣꯍꯣꯏ ꯑꯗꯨꯗꯗꯤ ꯐꯪꯕꯅꯦ ꯍꯣꯏ
ꯄꯥꯏ ꯄꯥꯏꯕ꯭ꯔꯥ ꯅꯥ
ꯑꯥ ꯑꯩ ꯍꯥꯟꯅ ꯑꯥ ꯀ꯭ꯂꯥꯁ ꯀꯌꯥꯗꯅꯣ ꯀ꯭ꯂꯥꯁ ꯑꯦꯂꯚꯦꯟꯗꯔ ꯇꯨꯌꯦꯞꯇꯔ ꯈꯪꯗꯦ ꯀꯥꯎꯒ꯭ꯔꯦ ꯑꯗꯨꯗ ꯄꯥꯏꯗꯤ ꯄꯥꯏꯔꯝꯕꯅꯦꯕꯀꯣ
ꯎꯝ ꯑꯗꯣ ꯅꯣꯏ ꯂꯦꯞꯇꯣꯞ ꯂꯩꯔꯒꯗꯤ ꯂꯦꯞꯇꯣꯞꯇ ꯇꯧꯕ ꯌꯥꯔꯦ ꯑꯦꯖꯥꯝ ꯃꯑꯣꯡꯗꯣ ꯍꯥꯏꯕ ꯑꯗꯣ ꯍꯦꯛ ꯃꯥꯟꯅꯔꯒ ꯇꯧꯗꯣꯏꯅꯦꯕ ꯑꯦꯛꯖꯥꯝꯗ ꯃꯑꯣꯡꯗꯤ ꯌꯥꯝ ꯂꯥꯏꯕꯅꯦ ꯂꯥꯏꯔꯤꯛꯅꯦ ꯇꯨꯔꯤꯖꯦ
ꯑꯩ ꯑꯩꯗꯤ ꯄꯥꯡꯈꯣꯠꯇ ꯈꯣꯠꯄ ꯆꯠꯇꯨꯏꯅꯤꯗ ꯀꯩꯅꯣ ꯑꯦꯝ ꯇꯤ ꯑꯦꯁ ꯀꯤꯀꯣ ꯎꯝ ꯅꯪꯁꯨ ꯇꯨꯝꯅꯤꯡꯕ ꯃꯥꯜꯂꯦꯀꯣ
ꯁꯤꯁ ꯇꯨꯝꯅꯤꯡꯂꯤꯔ
ꯑꯦꯝ ꯇꯤ ꯑꯦꯁ ꯀꯤꯀꯣ ꯇꯥꯎꯑꯣ ꯑꯦꯝ ꯇꯤ ꯑꯦꯁꯀꯤꯀꯣ ꯑꯥ ꯀꯣꯏꯁꯟ ꯀ꯭ꯌꯥ ꯀ꯭ꯌꯥꯅꯣ
ꯑꯦꯝ ꯄꯤ ꯑꯦꯁ ꯁꯤꯔꯣ
ꯑꯦꯝ ꯇꯤ ꯑꯦꯁ
ꯑꯣ ꯑꯦꯝ ꯇꯤ ꯑꯦꯁ ꯔꯣ
ꯑꯥ
ꯑꯦꯝ ꯇꯤ ꯑꯦꯁꯁꯦ ꯃꯣꯏꯒꯤꯁꯦ ꯀꯩꯅꯣ ꯇꯧꯕꯅꯦ ꯇꯣꯏꯟ ꯇꯤ ꯃꯥꯔꯛ ꯑꯍꯨꯝ ꯑꯍꯨꯝ ꯄꯤꯕꯅꯦꯕꯀꯣ ꯀꯣꯏꯁꯟ ꯑꯃꯗ
ꯑꯥ
ꯑꯗꯨꯒ ꯅꯦꯒꯦꯇꯤꯞꯇꯅ ꯖꯦꯔꯣ ꯄꯣꯏꯟ ꯇ꯭ꯋꯦꯟꯇꯤ ꯐꯥꯏꯚ ꯑꯣꯏꯔꯝꯗꯧ ꯃꯥꯜꯂꯦ ꯃꯣꯏꯒꯤꯗꯣ ꯔꯤꯖꯅꯤꯡ ꯇ꯭ꯋꯦꯟꯇꯤ ꯐꯥꯏꯚ ꯇ꯭ꯋꯦꯟꯇꯤ ꯐꯥꯏꯚ ꯑꯗꯨꯝ ꯁꯨꯕꯅꯦ ꯑꯗꯨꯒ ꯃꯦꯁꯀ ꯔꯤꯖꯅꯤꯡꯗ ꯃꯥꯔꯛꯁꯦ ꯂꯧꯒꯗꯕ
ꯎꯝ
ꯃꯣꯏ ꯔꯤꯖꯜ ꯊꯣꯛꯑꯀꯥꯟꯗ ꯏꯪꯂꯤꯁꯀ ꯖꯤ ꯀꯦ ꯈꯇꯪ ꯃꯥꯔꯛ ꯐꯨꯒꯅꯦꯕ ꯑꯗꯨꯗ ꯌꯦꯡꯗꯨꯏꯅꯦ ꯍꯣꯏ ꯏꯪꯂꯤꯁꯀ ꯖꯤꯀꯦꯒ
ꯑꯗꯨ ꯑꯅꯤ ꯈꯛꯇꯪ ꯃꯥꯔꯛ ꯂꯧꯗꯨꯏꯕ
ꯑꯥ ꯑꯗꯨꯗꯒꯤ ꯌꯦꯡꯗꯣꯏꯕ ꯃꯥꯔꯛ ꯍꯣꯏ
ꯌꯦꯡꯗꯦ
ꯎꯝ ꯌꯦꯡ ꯌꯦꯡꯒꯗꯣꯏꯕ ꯃꯦꯁ ꯀ ꯔꯤꯖꯅꯤꯡꯒꯗꯤ ꯌꯦꯡꯗꯦꯕꯀꯣ ꯑꯩꯗꯨ ꯊꯥꯗꯤ ꯊꯥꯗꯣꯏꯅꯦ ꯊꯥꯗ꯭ꯔꯗꯤ ꯌꯥꯔꯣꯏ ꯊꯥ ꯊꯥꯔꯒꯁꯨ ꯃꯥꯔꯛꯇꯣ ꯌꯦꯡꯉꯣꯏꯕ
ꯑꯗꯣ ꯐꯣꯀꯁ ꯇꯧꯗꯨꯏꯁꯦ ꯏꯪꯂꯤꯁꯀ ꯔꯤꯖꯅꯤꯡ ꯈꯛꯇꯅꯤꯅꯦꯀꯣ
ꯔꯤꯖꯅꯤꯡꯗ ꯐꯣꯀꯁ ꯇꯧꯗꯣꯏꯕ
ꯑꯗꯣ ꯀꯔꯝ ꯀꯥꯟ ꯐꯣꯝ ꯊꯣꯛꯇꯣꯏꯅꯣ
ꯃꯥꯒꯤꯁꯦ ꯊꯣꯛ ꯈꯪꯗꯦꯅꯦ ꯍꯥꯏꯕꯗꯤ ꯉꯝꯗꯦ ꯍꯣꯏ ꯌꯨꯇꯨꯕꯇꯗꯤ ꯑꯦꯗꯚꯔꯇꯤꯁꯃꯦꯟ ꯀꯩꯅꯣꯗ ꯇꯧꯔꯝꯒꯅꯤ ꯃꯇꯝꯗꯣ
ꯑꯩꯉꯣꯟꯗ ꯍꯥꯏꯕꯤꯔꯛꯑꯣꯀꯣ ꯑꯗꯨꯒ
ꯍꯣꯏ ꯍꯥꯏꯔꯛꯀꯦ ꯑꯗꯨꯒ ꯇꯨꯌꯦꯜꯞ ꯇꯨꯌꯦꯜꯞ ꯂꯦꯚꯦꯜꯗ ꯊꯥꯕ ꯌꯥꯅꯤ ꯑꯗꯨꯒ ꯁꯦꯂꯦꯛꯁꯟ ꯄ꯭ꯔꯣꯁꯦꯁꯇ ꯇꯦꯟ ꯂꯦꯕꯦꯜꯅꯦꯕ ꯒ꯭ꯔꯦꯖꯨꯋ꯭ꯦꯠꯁꯨ ꯂꯩꯌꯦꯕꯀꯣ ꯑꯦꯟ ꯇꯤ ꯑꯦꯁꯒ ꯍꯥꯏꯐꯦꯠ ꯃꯥꯟꯅꯕꯅꯦ ꯑꯗꯨꯒ ꯃꯣꯏ ꯑꯥ ꯁꯦꯂꯦꯛꯁꯟ ꯄꯣꯁꯀꯤꯗꯣ ꯑꯦꯝ ꯇꯤ ꯑꯦꯁꯀ ꯀ꯭ꯋꯦꯁꯟ ꯃꯥꯟꯅꯗꯦꯀꯣ
ꯑꯝ
ꯑꯦꯝ ꯇꯤ ꯑꯦꯁꯇꯗꯤ ꯖꯤ ꯀꯦꯒ ꯀꯩꯅꯣ ꯌꯦꯡꯉꯦꯕ ꯏꯪꯂꯤꯁꯇ
ꯑꯝ
ꯑꯇꯩ ꯑꯇꯩ ꯑꯦꯛꯖꯥꯝꯗꯗꯤ ꯄꯨꯂꯞꯇ ꯌꯦꯡꯗꯨꯏꯅꯦ ꯑꯦꯝ ꯇꯤ ꯑꯦꯁ ꯈꯛꯇꯪꯅꯦ ꯃꯥꯟꯅꯗ꯭ꯔꯤꯁꯦ
ꯃꯥꯒꯤ ꯁꯦꯂꯦꯔꯤ ꯁꯦꯂꯦꯔꯤ ꯀꯩꯀꯥꯁꯨ ꯄꯤꯛꯏꯗꯅꯀꯣ ꯑꯦꯝ ꯇꯤ ꯑꯦꯁ ꯇꯤ
ꯄꯤꯖꯦ ꯍꯣꯏ
ꯀꯌꯥꯗꯒꯤ ꯍꯧꯒꯦ
ꯃꯣꯏꯗꯣ ꯃꯃꯥꯡꯗ ꯆꯠꯈꯤꯕ ꯀꯥꯡꯕꯨꯗ ꯊꯥꯔꯇꯤ ꯐꯥꯏꯚꯇꯔꯥ ꯍꯧꯋꯦ ꯍꯥꯏꯕꯅꯦ
ꯑꯁ ꯊꯥꯔꯇꯤ ꯐꯥꯏꯚ ꯑꯗꯨꯗꯤ ꯌꯥꯏꯌꯦ ꯑꯗꯨꯗꯤ
ꯍꯥꯏꯗꯤ ꯃꯄꯥꯟ ꯂꯝꯗ ꯂꯩꯕꯅꯤꯅ ꯃꯣꯏꯗꯤ ꯗ꯭ꯔꯦꯟ ꯄꯤꯒꯅꯤ ꯀ꯭ꯋꯥꯇꯔ ꯄꯤꯗꯦꯕ ꯃꯣꯏꯗꯤ
ꯑꯣ ꯑꯁꯤꯗꯗꯤ ꯃꯅꯤꯄꯨꯔꯗꯗꯤ
ꯃꯅꯤꯄꯨꯔꯗꯗꯤ ꯑꯗꯨꯝ ꯃꯥꯟꯅꯗꯕꯅꯦ ꯃꯅꯤꯄꯨꯔꯗ ꯇꯥꯔꯗꯤ ꯐꯔꯦꯅꯦ ꯃꯅꯤꯄꯨꯔꯗ ꯚꯦꯀꯦꯁꯥꯟ ꯄꯤꯗꯕꯅꯦ ꯑꯅꯤ ꯑꯍꯨꯝ ꯑꯅꯤ ꯑꯍꯨꯝ ꯌꯥꯝꯕꯗ ꯃꯔꯤ ꯑꯍꯨꯝ ꯃꯃꯥꯡ ꯆꯍꯤꯗ ꯑꯦꯁ ꯇꯤꯒꯤꯁꯤ ꯚꯦꯀꯦꯟꯁꯤ ꯂꯩꯇꯦ ꯃꯅꯤꯄꯨꯔꯒꯤ
ꯃꯄꯥꯟ ꯂꯝꯗ ꯑꯗꯨꯝ ꯇꯥꯕꯅꯦꯕ ꯑꯗꯨꯒ ꯔꯦꯟ ꯄꯤꯔꯅꯤ ꯏꯪꯒꯦꯁ ꯀꯩ ꯂꯣꯏ ꯈꯣꯜꯂꯀꯥꯟꯗ ꯄꯩꯁꯥ ꯂꯩ ꯀꯩꯕ ꯑꯗꯩ ꯑꯦꯠ ꯄꯦꯁꯨ ꯑꯃꯨꯛ ꯂꯥꯛꯑꯕꯅꯤꯅꯀꯣ ꯍꯧꯖꯤꯛꯄꯨꯗꯤ ꯐꯔꯅꯤꯗ ꯀꯨꯏꯅ ꯀꯨꯏꯅ ꯇꯧꯔꯒ ꯄ꯭ꯔꯣꯃꯣꯁꯟ ꯑꯗꯨꯝ ꯀꯥꯕꯅꯦ ꯃꯣꯏ
ꯑꯣ ꯀꯩ ꯀꯩ ꯀꯥ ꯀꯩ ꯆꯍꯤ ꯀꯌꯥꯃꯨꯛ
ꯑꯦꯁ ꯑꯦꯁ ꯑꯣ ꯂꯦꯚꯦꯜ ꯐꯣꯎ ꯀꯥꯕ ꯌꯥꯕꯅꯦ ꯍꯧꯖꯤꯛ ꯃꯥ ꯂꯩꯔꯤꯁꯦ ꯂꯦꯚꯦꯜ ꯋꯥꯟꯅꯦꯕꯀꯣ
ꯑꯥ
ꯂꯦꯚꯦꯜ ꯊ꯭ꯔꯤ ꯐꯣꯔ ꯑꯗꯨꯝ ꯀꯥꯕ ꯌꯥꯕꯅꯦ ꯄ꯭ꯔꯣꯃꯣꯁꯟꯗꯣ ꯆꯍꯤ ꯇꯔꯥ ꯃꯅꯨꯡꯗ ꯑꯦ ꯑꯦ ꯑꯦꯁ ꯑꯣ ꯐꯥꯎ ꯀꯥꯕ ꯌꯥꯕꯅꯦ
ꯑꯣ ꯑꯗꯨꯗꯤ ꯑꯃꯔꯣꯝꯗꯖꯨ ꯐꯕꯨꯗꯤ ꯐꯩꯌꯦꯀꯣ
ꯐꯩꯌꯦ ꯑꯗꯨꯝ ꯐꯪ ꯐꯪꯉꯗꯤ ꯐꯔꯦꯅꯦ ꯐꯪꯗꯕ ꯋꯥꯅꯤ ꯁꯦꯂꯔꯤ ꯄꯤꯛꯑꯒꯁꯨꯀꯣ
ꯅꯪ ꯅꯪꯁꯨ ꯅꯪꯁꯨ ꯊꯥꯕ꯭ꯔꯥ
ꯑꯩ ꯊꯥꯗꯦ ꯃꯃꯥꯡ ꯚꯦꯀꯦꯟꯁꯤ ꯂꯩꯇꯕꯒꯤ ꯊꯥꯅꯤꯡꯗꯕ ꯍꯟꯗꯛꯀꯤꯁꯦ ꯑꯦꯝ ꯇꯤ ꯑꯦꯁ ꯚꯦꯀꯦꯟꯁꯤ ꯌꯥꯝꯗꯧ ꯃꯥꯜꯂꯦ
ꯑꯣ ꯑꯩꯉꯣꯟꯗꯁꯨ ꯍꯥꯏꯕꯤꯌꯨꯀꯣ ꯑꯗꯨꯝ ꯊꯥꯕꯒꯤ ꯃꯑꯣꯡꯗꯣ ꯈꯇꯪ ꯈꯪꯒꯦ
ꯎꯝ
ꯀꯩꯀꯩꯅꯦ ꯍꯥꯏꯕ ꯔꯤꯖꯅꯤꯡꯅꯦ ꯔꯤꯖꯅꯤꯡꯅꯦ ꯖꯤꯀꯦꯅꯦ ꯃꯦꯠꯁꯅꯦ
ꯎꯝ ꯔꯤꯖꯅꯤꯡ ꯇ꯭ꯋꯦꯟꯇꯤ ꯐꯥꯏꯚ ꯔꯤꯖꯅꯤꯡ ꯇ꯭ꯋꯦꯟꯇꯤ ꯐꯥꯏꯚ ꯖꯤ ꯀꯦ ꯇ꯭ꯋꯦꯟꯇꯤ ꯐꯥꯏꯚ ꯃꯦꯠꯁ ꯇ꯭ꯋꯦꯟꯇꯤ ꯐꯥꯏꯚ ꯏꯪꯂꯤꯁ ꯇ꯭ꯋꯦꯟꯇꯤ ꯐꯥꯏꯚ
ꯑꯧ ꯏꯪꯂꯤꯁ ꯀ ꯖꯤ ꯀꯦ ꯈꯥꯇꯪ
ꯍꯣꯏ ꯃꯥ ꯑꯥꯎ ꯃꯥ ꯑꯗꯨꯗ ꯌꯦꯡꯗꯣꯏꯕ ꯖꯤ ꯀꯦ ꯔꯤꯖꯅꯤꯡꯗ ꯌꯦꯡꯗꯦ ꯍꯥꯏ ꯖꯤ ꯀꯦꯕꯨꯗꯤ ꯁꯦꯞ ꯁꯦꯜ ꯑꯥ ꯀꯩꯅꯣ ꯌꯥꯝ ꯆꯥꯎꯕꯅꯦ ꯄꯣꯔꯁꯟꯗꯣ
ꯎꯝ
ꯑꯗ ꯏꯀꯣꯅꯣꯃꯤꯛꯁꯇ ꯀꯣꯏꯁꯟ ꯑꯅꯤ ꯑꯍꯨꯝ ꯍꯪꯒꯅꯤ ꯍꯤꯁꯇ꯭ꯔꯤꯗ ꯑꯅꯤ ꯑꯍꯨꯝ ꯍꯪꯉꯅꯤ ꯁꯥꯏꯟꯁꯇ ꯀꯣꯏꯁꯟ ꯑꯃꯒꯨꯝꯕ ꯑꯅꯤꯒꯨꯝꯕ ꯌꯥꯝꯕꯗ ꯑꯍꯨꯝ ꯑꯗꯨꯒ ꯖꯤꯑꯣꯒ꯭ꯔꯥꯐꯤꯗ ꯈꯔ ꯆꯥꯎꯕꯅꯦ ꯀꯣꯏꯁꯟ ꯃꯔꯤ ꯃꯉꯥ ꯀꯔꯦꯟ ꯑꯦꯐꯤꯌꯔꯁ ꯗ ꯀ꯭ꯣꯏꯁꯟ ꯃꯔꯤ ꯃꯉꯥ ꯑꯗꯨꯒ
ꯀꯩꯅꯣꯒꯤꯀꯣ ꯏꯪꯂꯤꯁꯇꯤꯀꯣ ꯒ꯭ꯔꯃꯥꯔꯒꯨꯝꯕꯔꯣ
ꯏꯪꯂꯤꯁꯇꯤ ꯑꯦꯛꯖꯦꯇꯤꯞꯇ ꯍꯣꯏ ꯒ꯭ꯔꯥꯃꯔ ꯑꯥ ꯀꯩꯅꯣꯗꯣ ꯑꯦꯛꯖꯦꯛꯇꯤꯞ ꯂꯣꯏ ꯌꯥꯎꯔꯅꯤ